ꯇꯥꯕ꯭ꯔꯥ
ꯇꯥꯏ ꯇꯥꯏ ꯈꯪꯗꯦꯗ ꯇꯨꯝꯕꯁꯤ ꯒ꯭ꯌꯥꯟ ꯑꯝ ꯇꯥꯗꯦ ꯇꯨꯝꯅꯤꯡꯉꯦꯁꯨ ꯇꯨꯝꯕ ꯉꯝꯗꯦ ꯑꯩꯁꯨ ꯆꯞ ꯃꯥꯟꯅꯩ ꯕꯣꯜ ꯃꯇꯝꯒꯤ ꯑꯗꯨꯝ ꯈꯥꯡꯉ ꯂꯩꯒꯤꯕꯗꯨꯅ ꯇꯨꯝꯕꯁꯤ ꯌꯥꯗ꯭ꯔꯕ ꯀꯩꯅꯣ
ꯎꯝ ꯂꯥꯁ ꯑꯣꯏꯔꯝꯒꯅꯤ
ꯃꯥꯅꯦ ꯋꯥꯔꯤ__ ꯈꯪꯗꯦ ꯁꯤꯗꯒꯤ ꯁꯦꯟ ꯈꯔ ꯇꯥꯜꯂ ꯑꯩꯁꯨ ꯑꯥꯏꯐꯣꯟ ꯑꯝꯇ ꯂꯩꯒꯦ ꯇꯧꯅꯦ
ꯌꯥꯏꯍꯦ ꯋꯥꯔꯤꯖꯦ ꯑꯩꯒ ꯆꯞ ꯃꯥꯟꯅꯩ
ꯃꯤꯒꯤꯗꯅꯥꯕ ꯏꯃꯥꯟꯅꯕ ꯒꯩꯖꯦ ꯌꯦꯡꯉꯣ ꯂꯨꯄꯥ ꯂꯨꯄꯥ ꯇꯔꯥ ꯊꯥꯔꯒ ꯑꯥꯏ ꯐꯣꯟ ꯂꯩꯒ꯭ꯔꯦ
ꯑꯗꯨ ꯉꯥꯛꯇꯅꯦ ꯑꯩꯈꯣꯏ ꯗꯥꯎ ꯌꯥꯗꯕꯩ ꯋꯥꯔꯤꯅꯤ ꯀꯩꯅꯣ
ꯑꯗꯨꯅꯤ ꯑꯩꯈꯣꯏꯒꯤ ꯑꯍꯣꯏꯖꯤꯅ ꯄꯨꯔꯥ ꯈꯪꯗꯦꯗꯥ ꯃꯦꯁꯤꯅ ꯒꯣꯜ ꯆꯟꯅꯤ ꯊꯥ ꯑꯝꯇ ꯆꯟꯗꯒꯨꯝ ꯍꯂꯥꯟꯅ ꯊꯥꯔꯒꯅ ꯑꯃꯨꯛ ꯆꯟꯗꯒꯨꯝ ꯍꯦꯛ ꯊꯥꯔꯨꯗ꯭ꯔꯒꯅ ꯄꯪꯆꯟꯗ ꯆꯪꯖꯟꯕꯤ
ꯎꯝ
ꯕꯦꯠꯇꯤꯡ ꯒꯥꯏꯁꯦ ꯑꯩꯈꯣꯏꯗꯗꯤ ꯂꯩꯇꯕ ꯏꯄꯥꯃꯥꯁꯨ ꯑꯩꯈꯣꯏꯁꯦ ꯑꯁ
ꯅ ꯀꯃꯥꯏ ꯇꯅꯅ ꯀꯃꯉꯥꯏ ꯇꯧꯒꯅꯣ
ꯀꯩꯅꯣ ꯑꯗꯨꯕꯨꯣ ꯑꯉꯥꯡ ꯑꯅꯤꯗꯨꯕꯨ ꯑꯦꯝ ꯌꯨꯗ ꯂꯩꯕꯤꯕ꯭ꯔꯣ ꯅꯨꯄꯤ ꯃꯆꯥ ꯑꯅꯤꯗꯨ
ꯂꯩꯕꯃꯦ ꯃꯌꯨꯝ ꯃꯌꯨꯝ ꯃꯕꯣꯛ ꯅꯥꯏ ꯍꯥꯏꯔꯝꯕꯅꯤ ꯎꯝ
ꯑꯣ ꯑꯣꯝꯕꯗꯨꯗꯤ ꯃꯕꯣꯛꯅ
ꯀꯥꯏꯗꯅꯣ ꯑꯃ ꯑꯋꯥꯡ ꯈꯨꯗꯤꯡꯒꯤꯗꯣ ꯔꯥꯁꯇ ꯄꯨꯈꯠꯂꯦꯅ ꯍꯥꯏꯔꯝꯕꯅꯦ
ꯃꯃꯥ ꯑꯗꯨ
ꯊꯥꯉꯥꯑꯣ ꯒꯤ꫰ꯋꯥꯅꯤꯗꯥ
ꯍꯣꯏ ꯑꯗꯨꯁꯨ ꯏꯁꯇ꯭ꯔꯣꯛ ꯇꯧꯔꯛꯑꯦꯅ
ꯎꯝ ꯏꯁꯇꯣ ꯍꯧꯖꯤꯛꯀꯥꯟ ꯂꯩꯅ
ꯑꯩꯣꯏ ꯕꯣꯛꯁ ꯑꯣꯏꯅꯅ ꯏꯁꯇꯣꯛ ꯇꯧꯒꯨꯃꯥꯏ ꯀꯨꯏꯅꯦꯈꯠꯂꯛꯏꯦ ꯂꯦꯡꯉ ꯊꯤꯞꯄꯒ ꯑꯗꯨꯝ ꯂꯦꯡꯕ ꯌꯥꯗꯒꯤꯗꯤ ꯇꯪꯈꯥꯏ
ꯎꯝ
ꯑꯦ ꯑꯩꯗꯤ ꯐꯅꯌꯥꯝ ꯋꯥꯛꯀꯤꯡ ꯆꯠꯈ꯭ꯔꯦ ꯁꯨꯃꯥꯏꯅ ꯇꯧ ꯇꯧꯗꯣ ꯏꯆꯥꯁꯤ‌ ꯃꯨꯏꯗꯤ ꯃꯨꯏꯅꯦꯕ ꯇꯨꯝꯅꯤꯡꯕꯒꯤ ꯑꯗꯨꯒ ꯐꯃꯨꯡ ꯆꯥꯝꯉꯥ ꯇꯨꯝꯈꯤꯕꯁꯦ ꯆꯧꯔꯦ ꯎ ꯇꯨꯞꯁꯤꯟꯗꯅ ꯁꯨꯡꯉꯝ ꯉꯝꯗꯕ ꯁꯨꯃꯥꯏꯅ ꯃꯣꯏꯗꯣꯏꯗꯤ ꯑꯗꯨꯝ ꯂꯩꯕ
ꯌꯥ ꯀꯒ ꯍꯥꯏ
ꯃꯣꯏ ꯃꯣꯏ ꯑꯗꯨ ꯄꯣꯠꯁꯨ ꯂꯣꯏꯁꯤꯟꯗꯩꯦ ꯍꯌꯦꯡ ꯑꯁ ꯇꯟꯕꯅ ꯀꯅꯥꯅ ꯇꯟꯗ ꯍꯜꯂꯗꯤ ꯍꯌꯦꯡ ꯆꯠꯈꯤ ꯍꯪꯆꯤ ꯑꯃꯨꯛ ꯆꯠꯂꯤ
ꯔꯥꯡꯖꯦꯔꯥꯡ
ꯑꯗꯨꯒ ꯑꯁ ꯃꯔꯛꯁꯤꯗ ꯆꯠꯂꯨꯗꯧ ꯇꯜꯂꯤꯁꯤꯅ ꯑꯩꯒꯤ ꯃꯗꯨꯏ ꯑꯉꯥꯡ ꯄꯁꯥꯜ ꯍꯥꯏꯕ ꯑꯉꯥꯡꯗꯨꯅ ꯃꯔꯣꯜ ꯑꯃ ꯏꯁꯇꯦꯇꯁꯇ ꯃꯤꯁꯤ ꯉꯥꯛꯇ ꯊꯥꯒꯠꯂ ꯂꯩꯔꯦ ꯔꯅꯥꯜꯗꯣ ꯐ ꯀꯥꯏ ꯂꯩꯈ꯭ꯔꯦ ꯈꯔ ꯊꯒꯥꯏ ꯇ ꯀꯝꯒꯣ ꯑꯩ ꯃꯅ ꯎꯝ ꯃꯗꯨ ꯌꯦꯡ ꯉꯥꯡꯗ ꯑꯩꯅ ꯂꯩꯕꯅ ꯑꯗꯨ ꯇꯜꯂꯒ ꯃꯣꯏ ꯍꯥꯆꯤꯟ ꯌꯥꯝꯇ ꯄꯨꯣꯛꯑꯗꯤ ꯐꯗꯧꯅꯤꯅ ꯐ꯭ꯔꯥꯟꯁꯁꯤ ꯑꯝꯇ ꯊꯣꯗꯠꯄ꯭ꯔꯒ ꯏꯪꯂꯦꯟꯁꯤ ꯑꯝ
ꯑꯩꯈꯒꯤ
ꯈꯁ ꯅꯣꯠꯂꯝ ꯌꯦ ꯈꯪꯉꯦ ꯑꯗꯨꯝ ꯇꯥꯗꯅ
ꯇ ꯈꯅꯩ ꯈꯟꯅꯅꯕ ꯀꯩꯅꯣꯗ ꯅꯠꯇꯦ ꯑꯗꯨꯝ ꯊꯥꯒꯤ ꯇꯧꯅ ꯀꯣꯏ ꯂꯥꯎ ꯂꯥꯎꯅꯕ ꯂꯩꯕꯥꯕ ꯈꯪꯗꯕꯅꯤ
ꯍꯣꯏꯣꯏ ꯑꯃ ꯌꯥꯎꯔꯔ ꯃꯣꯏꯒꯤ ꯇꯤꯝꯗ ꯁꯞꯄꯣꯔꯠ ꯐꯖꯅ ꯑꯗꯨꯝ ꯇꯧꯗꯣꯛ ꯇꯧꯗ ꯄꯗ ꯊ ꯑ ꯕꯤꯜꯖꯤꯡꯒ ꯁꯥꯟꯅꯈꯤꯕꯗꯨ ꯅꯠꯇꯦ ꯏꯖꯤꯞꯀ ꯁꯥꯟꯅꯈꯤꯕꯗꯨ ꯏꯖꯤꯞꯀꯤ ꯀꯥꯡꯕꯨꯁꯤꯡꯗꯅ ꯀꯣꯟꯇꯦꯝ ꯇꯧꯖꯕꯅꯦ ꯑꯗꯨꯕꯨ ꯑꯩꯈꯣꯏꯗꯕꯨ ꯑꯣꯟꯁꯤꯟ ꯑꯣꯟꯁꯤꯟꯁꯤ ꯀꯜꯂꯤ ꯑꯩꯈꯣꯏꯅ ꯁꯣꯝꯗ ꯄꯣꯕꯒꯤ ꯋꯥꯈꯣꯏ ꯅꯨꯡꯉꯥꯏꯇꯅ ꯐꯦꯅꯥꯟꯅ ꯀ ꯌꯥꯝ ꯊꯥꯅꯅꯤꯡꯏꯤ ꯑꯩꯏ ꯂꯦꯝꯅ ꯄꯨꯑꯗꯤ ꯄꯨꯈꯔꯦ ꯐꯖꯅ ꯁꯥꯟꯅꯔꯒ ꯔꯤ ꯇꯧꯗꯕꯤꯗ
ꯃꯣꯏ ꯍꯥꯟꯅꯒꯤꯗꯣ ꯈꯤꯇꯪꯗꯤ ꯅꯨꯡꯉꯥꯏꯇꯦ ꯏꯖꯤꯞꯀꯤ ꯃꯦꯠꯁꯇꯣ
ꯑꯁ ꯑꯩ ꯌꯦꯡꯉꯝꯕꯅꯦ ꯃꯌꯥꯝꯒ ꯃꯣꯏꯔꯁꯦ ꯅꯅꯥꯁꯤꯡꯦꯟ ꯃꯌꯥꯝꯁꯨ ꯂꯩ ꯑꯗꯨꯗꯣ ꯂꯣꯏꯔꯝꯗꯥꯏꯒꯤ ꯃꯣꯏꯒꯤ ꯃꯣꯏꯅꯗꯤ ꯁꯦꯀꯦꯟ ꯇꯔꯥꯉꯥꯏꯒꯤ ꯃꯃꯥꯡꯗ ꯐꯣꯜ ꯇꯧꯔꯒ ꯏꯖꯦꯠꯅꯁꯟꯈꯤꯕꯗꯣ ꯑꯗꯨꯗꯤ ꯐꯤ ꯑꯥꯔꯗ ꯆꯦꯛ ꯇꯧꯋꯦ ꯑꯗꯨ ꯉꯁꯥꯏꯒꯤ ꯃꯣꯏꯅꯁꯨ ꯆꯪꯈꯤꯕ ꯒꯣꯜ ꯑꯃꯗꯣ ꯑꯁꯣꯝꯗ ꯐꯣꯜ ꯇꯧꯔꯝꯃꯤꯅꯦ ꯑꯗꯨꯏꯗꯨ ꯆꯦꯛ ꯇꯧꯕꯤꯌꯨ ꯚꯤ ꯑꯥꯔꯗꯨ ꯑꯗꯨ ꯑꯗꯨꯐꯥꯎꯗꯤ ꯌꯥꯔꯦꯗꯅ ꯅꯠꯇꯦ ꯗ꯭ꯔꯣꯗꯨꯕꯨ ꯆꯠꯂꯁꯨ ꯀꯩꯗꯧꯔꯁꯨ ꯃꯣꯏꯅ ꯉꯁꯥꯏ ꯀ꯭ꯂꯦꯝ ꯇꯧꯕꯒꯤ ꯃꯇꯨꯡ ꯏꯟꯅ ꯃꯣꯏꯅꯁꯨ ꯀ꯭ꯂꯦꯝ ꯇꯧꯕ ꯌꯥꯐꯝ ꯊꯣꯛꯏꯗꯅ ꯁꯤꯝꯄꯜ ꯂꯥꯐ ꯑꯗꯨꯅꯦ ꯑꯗꯨ ꯃꯣꯏꯅꯁꯨ ꯈꯪꯐꯝ ꯊꯣꯛꯑꯦꯕ ꯃꯣꯏꯒꯤꯁꯨ ꯀ꯭ꯂꯦꯝ ꯇꯧꯒꯦ ꯍꯥꯏꯕꯗ ꯑ ꯗꯤ ꯑꯃꯗꯒꯤ ꯐꯣ ꯐꯣꯝ ꯂꯥꯛꯑꯒ ꯇꯛꯈꯥꯏꯔꯒ ꯒꯣꯜ ꯆꯟꯈꯩꯏꯅꯤ ꯁꯥꯡꯅ ꯑꯗꯨꯒ ꯆꯞ ꯃꯥꯟꯅꯅ ꯃꯣꯏꯒꯤꯁꯨ ꯇꯧꯕꯗꯨꯗ ꯌꯥꯔꯣꯏ ꯅ ꯌꯦꯂ ꯑꯗꯨ ꯀꯔꯤꯅꯣ
ꯑ ꯑꯗꯨꯅꯦ ꯃꯤꯒꯤ
ꯑꯗꯨꯒ ꯐꯣꯜꯒ ꯍꯥꯏꯌꯦ
ꯅꯥꯏꯟꯇꯤ ꯃꯤꯇꯔꯗꯣ ꯑꯁꯣꯟꯝ ꯒꯣꯜ ꯑ ꯑꯃꯗꯩ ꯏꯁꯣꯟꯝ ꯒꯣꯜ ꯑꯃꯐꯥꯎ ꯄꯨꯔꯛꯄꯗꯣ ꯀꯔꯤꯝꯅꯗ꯭ꯔꯥ ꯒꯣꯜ ꯆꯟꯗ꯭ꯔꯀꯥꯟꯗ ꯄꯤꯗꯕꯗꯨꯗꯤ ꯔꯤꯚꯤꯌꯨꯅꯤꯌꯟ ꯇꯧꯔꯛ ꯀꯥꯟꯗꯗꯤ ꯐꯖꯩ ꯖꯗꯦ ꯍꯥꯏꯕꯅꯤꯗ
ꯍꯣꯏ ꯔꯐꯤ ꯃꯥ ꯃꯁꯥ ꯎꯔꯤꯕꯅꯤ ꯃꯃꯤꯠꯇꯨꯅ ꯎꯔꯒ ꯌꯥꯔꯒ ꯄꯨꯈꯠꯂꯛꯑꯕꯅꯤ ꯆꯠꯂꯨꯔꯕꯅꯤ ꯑꯗꯨꯒ ꯔꯤꯚꯤꯌꯨ ꯄꯤꯏ ꯑꯗꯨ ꯇꯥꯔꯗꯤ ꯍꯣꯏ ꯑꯗꯨꯏ ꯑꯗꯨꯒꯤ ꯁꯦꯝ ꯊꯤꯑꯣꯔꯤꯗꯨꯃꯛ ꯉꯁꯥꯏꯒꯤ ꯑꯍꯨꯝꯁꯨꯕꯗ ꯆꯟꯕꯗꯨꯔ ꯀꯩꯅꯣ ꯑꯗꯨꯒꯤ ꯄꯣꯠꯇꯨ ꯏꯖꯦꯠ ꯄꯤꯅ ꯀ꯭ꯂꯦꯝ ꯇꯧꯖꯕꯅꯦꯕ ꯑꯩꯈꯣꯏꯒꯤꯁꯨ ꯁꯣꯝꯗ ꯉꯁꯥꯏ ꯑꯗꯨꯃꯥꯏꯅ ꯐꯣꯟ ꯂꯩ ꯑꯗꯨꯒꯤ ꯚꯤꯌꯥꯥꯔꯗꯨ ꯆꯦꯛ ꯇꯧꯕꯤꯌꯨ ꯈꯣꯠꯄꯤꯌꯨ ꯍꯥꯏꯕꯅꯦꯕ ꯑꯗꯨꯒꯤ ꯄꯣꯠꯇꯨ ꯌꯥꯐꯝ ꯊꯣꯛꯄ ꯄꯣꯠꯅꯦ ꯍꯥꯏꯕꯅꯤꯗ
ꯎꯝ
ꯃꯤ ꯑꯃ ꯑꯣꯏꯕꯒꯤ ꯀꯣꯟꯁꯥꯏꯟꯁꯤꯗ ꯌꯥꯝꯐꯝ ꯊꯣꯛꯑꯕ ꯄꯣꯠꯅꯦꯕ ꯁꯦꯝꯃꯦꯠꯁꯤꯗꯁꯨ ꯄꯔꯤꯕ ꯄꯣꯠꯅꯤꯅ ꯑꯗꯨꯕꯨ
ꯑꯗꯨꯅꯤ ꯐꯣꯝꯗ ꯑꯣꯏꯔꯁꯨ ꯁꯣꯝꯗ ꯑꯣꯏꯔꯁꯨ ꯑꯃ ꯑꯁꯣꯝꯗ ꯑꯣꯏꯔꯁꯨ ꯆꯞ ꯃꯥꯟꯅꯅ ꯇꯧꯕꯤꯔꯗꯤ ꯐꯩꯗꯅ
ꯑꯗꯨꯅꯕꯨ ꯃꯣꯏꯅ ꯚꯤ ꯑꯦ ꯑꯥꯔ ꯚꯤ ꯑꯦ ꯑꯥꯔꯒꯤ ꯀꯩꯅꯣ ꯊꯝꯃꯤꯗꯨꯅꯤꯗ ꯑꯗꯨ ꯊꯝꯃꯣꯏ ꯍꯥꯏꯇꯥꯔꯒꯗꯤ ꯔꯤꯐꯤ ꯔꯤꯐꯤꯗꯨꯅ ꯉꯁꯥꯏ ꯄꯤꯗ ꯇꯥꯔꯒꯗꯤ ꯄꯤꯗ꯭ꯔꯦ ꯍꯥꯏꯕꯒꯤ ꯄꯣꯠꯇꯨ ꯁꯥꯟꯅꯔꯣꯗꯅ ꯚꯤ ꯑꯦ ꯑꯥꯔꯗꯨ ꯉꯁꯥꯏꯒꯤ ꯑꯃꯗꯅ ꯄꯤ ꯑꯃꯗꯅ ꯄꯤꯗꯕ ꯌꯦꯡꯕ ꯌꯥ ꯑꯃꯅ ꯌꯦꯡꯗꯕ ꯇꯧꯕ ꯄꯣꯠꯇꯨꯗꯤ ꯑꯃꯔꯣꯝꯗ ꯃꯤꯅꯁꯨ ꯅꯨꯉꯥꯏꯇꯦꯅ ꯑꯩ ꯇꯤꯝꯒꯤ ꯑꯣꯏꯕ ꯋꯥ ꯅꯠꯇꯕ ꯀꫭ ꯑꯩ ꯏꯁꯥꯒꯤ ꯇꯤꯝ ꯑꯣꯏꯔꯝ ꯇꯥꯔꯒꯁꯨ ꯏꯁꯥꯅꯁꯨ ꯑꯗꯨꯝ ꯑꯦꯛꯁꯦꯞ ꯇꯧꯅꯦꯕ ꯑꯦ ꯑꯩꯈꯣꯏꯁꯨ ꯉꯁꯥꯏ ꯇꯧꯒꯦ ꯃꯣꯏꯁꯨ ꯇꯧꯐꯝ ꯊꯣꯛꯑꯏ ꯍꯥꯏꯅ ꯑꯗꯨꯝ ꯃꯤꯅ ꯍꯥꯏꯔꯁꯨ ꯑꯗꯨꯝ ꯑꯩ ꯏꯁꯥ ꯁꯦꯞ ꯇꯧꯅꯦꯕ ꯇꯁꯦꯡꯅ
ꯃꯥꯅꯤ
ꯄꯥꯔꯁꯟ ꯑꯃ ꯑꯣꯏꯕꯒꯤ ꯏꯁꯄꯣꯔꯠꯁꯀꯤ ꯉꯁꯥꯏꯒꯤ ꯀꯩ ꯍꯥꯏꯅꯤ ꯒꯦꯝ ꯏꯁ꯭ꯄꯤꯔꯤꯠ ꯍꯥꯏꯕ ꯑꯃ ꯂꯩꯗꯅ
ꯎꯝ
ꯕꯣꯜꯒꯤ ꯌꯥꯝꯅ ꯅꯨꯡꯉꯥꯏꯕ ꯑꯗꯨꯝꯕꯒꯤ ꯏꯁꯄꯤ꯭ꯔꯤꯠ ꯍꯥꯏꯗꯤ ꯑꯃꯒꯤ ꯑꯃꯒꯤ ꯕꯤꯌꯥꯁ ꯑꯝꯇ ꯎꯅꯗꯕꯤ ꯑꯗꯨꯝꯕꯗꯨ
ꯎꯝ
ꯃꯁꯥꯅ ꯄ꯭ꯂꯦꯌꯔ ꯑꯃ ꯑꯣꯏꯇꯥꯥꯔꯒꯗꯤ ꯃꯁꯥꯅꯁꯨ ꯑꯗꯨꯝ ꯈꯪꯅꯦꯕ ꯕꫭꯜ ꯌꯦꯡꯕ ꯃꯇꯝꯗ ꯑꯦ ꯁꯤ ꯄꯣꯠꯁꯦ ꯁꯤ ꯄꯣꯠꯁꯦ ꯑꯗꯨꯝ ꯈꯪꯕ ꯉꯝꯅꯦꯕ ꯃꯦꯁꯤꯒꯤ ꯐꯦꯟ ꯐꯅꯌꯥꯝ ꯑꯃ ꯑꯁꯤꯗꯁꯨ ꯅꯍꯥꯟ ꯄꯩꯁꯥ ꯊꯥꯏ ꯄꯩꯁꯥ ꯐꯪꯉꯤ ꯂꯨꯄꯥ ꯆꯥꯝꯃꯉꯥ ꯊꯥꯕꯗ ꯂꯨꯄꯥ ꯂꯤꯁꯤꯡ ꯑꯅꯤ ꯐꯪꯕ ꯑꯃ ꯌꯥꯎꯋꯦ ꯃꯥꯅ ꯍꯥꯏꯌꯦ ꯉꯔꯥꯡꯒꯤ ꯃꯤꯠꯁꯤ ꯇꯁꯦꯡ
ꯎꯝ
ꯑꯩ ꯄꯩꯁꯥ ꯐꯪꯉꯦ ꯑꯩ ꯑꯔꯟꯖꯤꯟꯇꯤꯅꯥ ꯐꯦꯟꯅꯤ ꯅꯨꯡꯉꯥꯏ ꯑꯗꯨꯕꯨ ꯇꯁꯦꯡꯅꯕꯨꯗꯤ ꯑꯗꯨꯒꯤ ꯃꯦꯠꯁꯨ ꯑꯩꯗꯤ ꯅꯨꯡꯉꯥꯏꯇꯦ ꯈꯣꯠꯇꯦ
ꯎꯝ
ꯑꯗꯨꯨꯗꯪ ꯑꯗꯨꯗ ꯃꯁꯥꯅ ꯑꯗꯨꯝ ꯍꯥꯏꯖꯩ ꯕꯣꯜ ꯁꯥꯕ ꯃꯤꯅ ꯑꯗꯨꯝ ꯈꯪꯉꯦꯕ ꯁ꯭ꯋꯥꯏꯗ ꯕꯣꯜ ꯀꯥꯎꯗꯕ ꯋꯥꯠꯁꯤ ꯑꯣꯏ ꯈꯩꯅꯤ ꯈꯔ ꯆꯥꯜꯂꯦꯕ ꯀꯥꯡꯕꯨꯗꯨꯅ ꯐꯤꯔꯦꯟꯁꯨ ꯑꯣꯏꯁꯤꯜꯂꯅꯤ ꯅꯨꯄꯤꯁꯨ ꯅꯨꯡꯉꯥꯏ ꯋꯥꯔꯜꯀꯞ ꯑꯗꯨꯝ ꯈꯛꯇꯗ ꯈꯔ ꯌꯦꯡꯕ ꯀꯥꯡꯕꯨꯒꯤ ꯈꯔ ꯑꯃ ꯍꯦꯜꯂꯦ ꯃꯅꯅꯤ ꯌꯦ ꯇꯣꯏ ꯃ ꯄꯛꯇꯕ ꯍꯥꯏꯗꯔ ꯋꯥꯁꯦ ꯑꯝꯇ ꯉꯥꯡꯅꯤꯡꯗꯕꯒꯤ ꯐꯤꯕꯣꯜ ꯎꯝ ꯋꯥ ꯋꯥꯁ ꯌꯥꯝꯨꯛ ꯉꯥꯅꯤꯡꯗꯦꯕ
ꯅꯠꯇꯦ ꯃꯣꯏꯅ ꯑꯃꯨꯛ ꯏꯁꯀꯦꯂꯦꯠ ꯇꯧꯕꯩ ꯋꯥꯅꯤ ꯃꯣꯏ ꯅꯣꯂꯦꯖ ꯀꯩꯝ ꯂꯩꯕ ꯅꯠꯇꯦ ꯑꯗꯨ
ꯇꯤꯟ ꯆꯥꯒꯗꯤ
ꯍꯣꯏ ꯏꯖꯤꯞꯇꯨꯁꯨ ꯑꯩꯈꯣꯏꯅ ꯌꯥꯝ ꯁꯞꯄꯣꯔꯠ ꯇꯧꯔꯒꯁꯨ ꯅꯠꯇꯦ ꯃꯣꯏ ꯇꯨ ꯖꯤꯔꯣꯅꯤ ꯂꯩꯗꯣ ꯇꯨ ꯖꯤꯔꯣꯗ ꯃꯤꯅ ꯣꯜ ꯑꯅꯤ ꯆꯟꯁꯤꯜꯂꯛꯄ ꯍꯥꯏꯗꯣ ꯃꯣꯏꯁꯨ ꯑꯃꯔꯣꯝꯗ ꯁꯣꯏ ꯁꯣꯏꯕ ꯍꯥꯏꯗꯤ ꯃꯤꯅꯖꯔ ꯖ ꯉꯝꯍꯜꯂꯤꯗꯨꯀꯣ ꯑꯗꯨꯗꯨꯗꯤ ꯃꯣꯏ ꯃꯁꯥꯒꯤ ꯀꯣꯆ ꯃꯁꯥꯒꯤ ꯦꯝ ꯄ꯭ꯂꯦꯔꯅꯤ ꯅꯠꯇ꯭ꯔꯥ ꯑꯩꯈꯣꯏꯅ ꯌꯦꯡꯕꯗ ꯑꯗꯨꯕꯨ ꯉꯁꯥꯏ ꯁꯥꯟꯅꯔꯤꯕ ꯃꯅꯨꯡꯗꯨꯗ ꯇꯧꯔꯤꯕ
ꯎꯝ
ꯊꯤꯕ ꯄꯦꯐꯔꯤꯡꯗꯣ ꯍꯥꯏꯇꯥꯔꯦꯅꯦ ꯑꯗꯨꯒꯤ ꯄꯣꯠꯇꯨꯅꯦꯕ ꯈꯣꯏꯁꯨꯟꯅꯕ ꯂꯣꯏꯔꯤꯁꯦ ꯑꯇꯣꯞꯄ ꯑꯃꯇ ꯅꯠꯇꯦꯕ
ꯑꯗꯨꯗ ꯑꯩꯈꯣꯏꯅ ꯀꯣꯏꯁꯟ ꯇꯧꯔꯕꯁꯨ ꯅꯠꯇꯦꯁꯦꯡꯅ ꯍꯥꯏ ꯇꯔꯗꯤ ꯌꯦꯡꯕ ꯃꯇꯝꯗ ꯑꯩꯈꯣꯏꯁꯨ ꯂꯣꯏ ꯈꯪꯉꯤ ꯑꯦꯁ ꯕꯣꯜ ꯌꯦꯡꯕ ꯀꯥꯡꯕꯨ ꯂꯣꯏꯅ ꯈꯪꯉꯝꯒꯅꯤ ꯑꯗꯨꯒꯤ ꯅꯨꯃꯤꯠꯇꯨꯗꯤ ꯅꯁꯥꯅ ꯑꯦꯛꯁꯦꯞ ꯇꯧꯕ ꯉꯝꯕ ꯑꯃ ꯇꯧꯕ ꯉꯝꯖꯗꯕ ꯑꯃ ꯑꯗꯨꯅ ꯇꯣꯉꯥꯟ ꯇꯣꯉꯥꯟꯕ ꯏꯁꯩꯒꯤ ꯋꯥꯅꯦꯕ ꯑꯗꯣ ꯑꯩꯈꯣꯏꯅ ꯆꯦꯜꯜꯂꯨꯕꯁꯨ ꯂꯩꯇꯦ ꯃꯣꯏꯅ ꯑꯣꯏꯅ ꯄ꯭ꯔꯤꯀꯣꯁꯟ ꯂꯧꯔꯒ ꯋꯥꯔꯤꯔꯤ ꯈꯨꯗꯤꯡꯒꯤ ꯉꯔꯥꯡꯒꯤ ꯉꯔꯥꯡ ꯍꯧꯖꯤꯛꯐꯥꯎ ꯋꯥꯔꯤ ꯁꯥꯟꯅꯔꯤꯅꯦ ꯉꯁꯥꯏ ꯈꯣꯡꯅꯥꯡ ꯐꯣꯡꯝ ꯊꯣꯛꯣꯛꯄꯗꯣ ꯑꯗꯨꯒꯤ ꯑꯗꯨꯒꯤ ꯄꯣꯠꯇꯨꯗ ꯑꯗꯨꯝ ꯑꯗꯨꯝ ꯃꯣꯏꯅ ꯑꯦ ꯁꯤ ꯇꯧꯀꯥꯟꯗꯗꯤ ꯔꯤꯐ꯭ꯔꯤꯖꯟ ꯁꯤ ꯍꯥꯏ ꯁꯤ ꯔꯤꯐ꯭ꯔꯤꯖꯟꯅ ꯁꯤ ꯍꯥꯏꯁꯤ ꯍꯥꯏꯔ ꯇꯧꯔꯒ ꯑꯇꯣꯞꯄ ꯅꯨꯄꯤꯁꯤꯡꯅ ꯑꯗꯨꯒ ꯃꯣꯏꯅ ꯌꯦꯡ ꯁꯤꯟꯈ꯭ꯔꯦꯕ ꯐꯤꯐꯥꯒꯤ ꯐꯤꯐꯥꯒꯤ ꯃꯦꯝꯕꯔꯁꯤꯡꯁꯤ ꯁꯨꯃꯏ ꯂꯣꯏꯅ ꯂꯩꯔꯦ ꯃꯅꯤꯄꯨꯔꯗ
ꯃꯌꯥꯝꯕꯆꯥꯥꯛꯖꯥꯠꯅꯤ ꯀꯣꯛ ꯃꯌꯥ ꯉꯥꯎꯔꯤꯁꯦ ꯍꯟꯗꯛꯀꯤꯤꯗꯤꯤ ꯐꯥꯏ ꯀꯟꯇ꯭ꯔꯣꯚꯔꯁꯤꯇꯤ ꯆꯥꯎꯅ ꯂꯩꯌꯦꯕ
ꯑꯩꯈꯣꯏ ꯍꯥꯟꯅꯗꯒꯤ ꯑꯗꯨꯝ ꯍꯥꯏꯔꯤꯕꯅꯦ ꯑꯦ ꯑꯥꯔꯖꯦꯟꯇꯤꯅꯥ ꯍꯟꯗꯛ ꯃꯦꯠꯆ ꯐꯖꯩ ꯏꯟꯗꯤꯅꯥ ꯐꯖꯩ ꯐ꯭ꯔꯥꯟꯁ ꯐꯖꯩ ꯂꯣꯏꯅ ꯍꯥꯏꯔꯅꯤ ꯂꯣꯏꯅ ꯄꯣꯔꯇꯨꯒꯜ ꯑꯃ ꯑꯩꯈꯣꯏ ꯐꯖꯔꯛꯄ ꯌꯥꯏꯒ ꯄꯨꯔꯤꯉꯩꯗꯀꯣ ꯑꯗꯨꯕꯨ ꯃꯣꯏꯅ ꯌꯥꯖꯛꯇꯕꯩꯅꯤꯗꯅ ꯈ꯭ꯋꯥꯏ ꯇꯣꯞ ꯂꯤꯁꯇ ꯂꯩꯔꯤ ꯑꯥꯔꯖꯦꯟꯇꯤꯅꯥ ꯐ꯭ꯔꯥꯟꯁꯅꯦ ꯍꯥꯏꯅ ꯑꯗꯨꯝ ꯂꯩꯅꯦꯕ ꯑꯗꯨ ꯏꯆꯦꯀ ꯁꯥꯟꯅꯕꯗꯨꯁꯨ ꯑꯗꯨꯝ ꯑꯦ ꯀ ꯆꯅꯥ ꯑꯗꯨꯝ ꯐꯖꯅꯤꯅ ꯄꯣꯠꯅꯦꯕ ꯑꯃꯝ ꯑꯗꯨꯕꯨ ꯄ꯭ꯔꯤꯐꯔꯤꯡꯗꯨꯒꯤ ꯄꯣꯠꯇꯨꯗꯤ ꯈꯖꯤꯟꯅꯕ ꯌꯥꯝ ꯊꯤꯅ ꯎꯔꯛꯄꯗꯨꯗꯤ ꯌꯦꯡꯕ ꯃꯇꯝꯗ ꯅꯨꯡꯉꯥꯏꯇꯦꯕ ꯑꯣ ꯑꯗꯨ ꯑꯗꯨꯗꯤ
ꯑꯗꯣ ꯍ ꯊꯥꯖ ꯊꯥꯖꯗꯣꯏꯅ ꯊꯝꯃꯤꯔꯁꯤ ꯇꯥꯖꯟꯗ
ꯌꯦ ꯇꯥꯅꯣꯏ ꯁ ꯀꯨꯏꯅ ꯈꯥꯡꯉꯝꯗ
ꯑꯗꯨꯗꯤꯗꯤꯒꯤꯅꯤꯁ ꯏꯁꯇꯥꯜꯗꯨꯒ ꯄꯨꯔꯤꯁ ꯏꯁꯇꯥꯜꯗꯨꯒ ꯃꯣꯏꯒꯤ ꯇꯧꯗꯒꯗꯤ
ꯍꯔ ꯇꯁꯦꯡꯅ ꯌꯦꯡꯉꯀꯥꯟꯗ ꯂꯣꯏ ꯐꯖꯩ ꯈꯪꯉꯅꯤ
ꯎꯝꯖ ꯊꯖꯗꯤ ꯃꯥꯔ ꯁꯨꯝꯀꯥꯁꯔ ꯂꯩꯦ
ꯍꯣꯠꯇ ꯍꯦꯡꯅꯔꯣꯅꯥꯝꯗꯣꯗꯣ ꯑꯩꯈꯣꯏꯅ ꯄꯤꯛꯉꯩꯗꯒꯤ ꯄꯥꯝꯃꯦ ꯅꯨꯡꯁꯤꯔꯛꯑꯦ ꯍꯥꯏꯕꯒꯤ ꯁꯨꯝ ꯁꯞꯄꯣꯔꯠ ꯇꯧꯕꯅꯤ ꯃꯦꯁꯤꯗ ꯀꯩꯁꯨ ꯊꯤ ꯍꯥꯏꯗꯦꯕ ꯑꯩꯈꯣꯏ ꯑꯗꯨꯝ ꯀꯃꯦ ꯈꯖꯩ ꯃꯥꯁ ꯐꯥꯎꯕꯗ ꯑꯗꯨꯝ ꯃꯈꯣꯡ ꯁꯤꯡꯉꯤ ꯐꯖꯔꯤ ꯍꯥꯟꯅꯗꯁꯨ ꯑꯗꯨꯝ ꯔꯥꯏꯕꯦꯜ ꯂꯩꯔꯤꯅꯤ ꯃꯥꯕꯨꯗꯤ ꯌꯥꯝ ꯊꯤꯅ ꯍꯥꯏꯗꯤ ꯑꯩꯈꯣꯏꯅ ꯄꯥꯝꯁꯨ ꯄꯥꯝꯃꯤ ꯁꯅꯁꯨ ꯁꯅꯩ ꯈꯪꯕꯅꯤꯅ ꯃꯤ ꯃꯤ ꯂꯣꯏꯅ ꯈꯪꯉꯤꯗꯅ ꯃꯥꯏ ꯃꯥꯏ ꯑꯄꯥꯝꯗꯨꯅ ꯑꯃ ꯑꯣꯏꯖꯕꯒꯤ ꯋꯥꯅꯤꯗꯅ ꯑꯗꯨꯕꯨ
ꯃꯥꯅꯤ ꯃꯥꯅꯤ
ꯃꯥ ꯁꯤ ꯑꯩꯈꯣꯏꯅ ꯌꯦꯠꯄꯁꯨ ꯇꯧꯕꯁꯨ ꯑꯝꯇ ꯂꯩꯇꯦ ꯑꯃꯔꯣꯝꯗ
ꯎꯝ
ꯆꯨꯝꯅꯒꯤ ꯃꯦꯠꯁ ꯑꯃ ꯁꯥꯟꯅꯔꯀꯥꯟꯗ ꯕꯣꯜ ꯕꯣꯜ ꯍꯥꯏꯔꯤꯕ ꯕꯣꯜꯗꯨ ꯑꯃ ꯁꯥꯟꯅꯔꯀꯥꯟꯗꯗꯤ ꯐꯨꯠꯕꯣꯜꯗꯨꯗ ꯑꯩꯅ ꯄꯤꯁꯇꯨꯗ ꯊꯣꯛꯑꯒ ꯄ꯭ꯂꯦꯌꯔ ꯑꯃ ꯑꯣꯏꯅ ꯄ꯭ꯂꯦꯌꯔꯗꯨꯅ ꯐꯥꯎꯒꯗꯕ ꯄꯣꯠꯇ ꯇꯨꯗꯤ ꯂꯣꯏꯅ ꯈꯪꯕꯅꯤꯅ ꯄꯣꯠꯇꯨꯃꯗꯤ ꯌꯥꯗꯦ ꯈꯣꯠꯇꯦꯗ ꯈꯪꯕ ꯋꯥꯅꯤ
ꯎꯝ
ꯁꯝꯂꯞꯄ ꯋꯥꯔꯤ ꯍꯥꯏꯕ ꯑꯗꯨ ꯊꯣꯏꯈ꯭ꯔꯗꯤ ꯊꯣꯏꯈ꯭ꯔꯦ ꯍꯥꯏꯗꯅ ꯑꯗꯨꯝ ꯂꯩꯔꯦ
ꯐꯨꯠꯕꯣꯜꯒꯤ ꯐꯨꯠꯕꯣꯜꯒꯤ ꯗꯤꯕꯦꯠꯁꯦ ꯂꯣꯏꯕꯁꯨ ꯂꯣꯏ ꯅꯥꯏꯗꯦ
ꯑꯁ ꯈꯪꯗꯦꯗ
ꯒ꯭ꯌꯥꯟ ꯑꯝ ꯇꯥꯗꯦ
ꯍꯦꯛ ꯂꯧꯈꯠꯄꯤꯅꯤꯡꯉꯦ ꯋꯥꯔꯁꯨ ꯑꯃꯨꯛ ꯉꯁꯥꯏꯗ ꯄꯣꯔꯇꯨꯒꯜꯗꯣ ꯀꯥꯒꯗꯕꯅꯤ ꯔꯣꯅꯥꯜꯗꯣꯗꯨꯗꯪ ꯊꯥꯗꯣꯛꯇ꯭ꯔꯗꯤ ꯀꯥꯏꯅ
ꯎꯝ
ꯔꯣꯅꯥꯜꯗꯣꯗꯨ ꯐ꯭ꯂꯣꯞ ꯌꯥꯝ ꯆꯠꯂꯤ